ꯍꯜꯂꯣ
ꯎꯝ ꯇꯥꯕ꯭ꯔꯣ
ꯎ ꯆꯥꯔꯕꯣ
ꯆꯥꯔꯦ ꯆꯥꯔꯦ
ꯆꯠ ꯀꯔꯤ ꯌꯦꯟꯁꯥꯡ ꯆꯥꯒꯦ?
ꯎꯝ ꯉꯁꯤ ꯆꯤꯀꯟ ꯆꯥꯏꯌꯦ ꯑꯩ
ꯑꯥꯁ ꯀꯔꯤꯅꯣ ꯆꯤꯛꯀꯟ ꯆꯥꯏꯌꯦꯔ ꯑꯃꯨꯛ ꯇꯨꯝꯒ꯭ꯔꯕꯣ
ꯇꯨꯝꯗꯦꯗ
ꯅꯣ ꯆꯤꯛꯀꯟ ꯆꯥꯏ ꯍꯥꯏꯔꯒ ꯇꯨꯝꯅꯤꯡꯕ ꯃꯈꯣꯟ ꯅꯠ
ꯅꯪꯗꯤ ꯆꯥꯔꯕꯣ ꯍꯥꯥ
ꯑꯩꯈꯣꯏ ꯊꯣꯡꯔꯤꯌꯦ
ꯅꯪꯅ ꯊꯣꯡꯕ꯭ꯔꯣ?
ꯀꯟꯅ ꯑꯣꯛꯁꯥ ꯊꯣꯡꯏꯌꯦ ꯑꯩꯍꯣꯏꯗ ꯑꯩꯅ ꯊꯣꯡ ꯑꯩꯅ ꯊꯣꯡ
ꯌꯥꯝ ꯐꯩꯅ
ꯕꯤꯅꯤꯡꯉꯥꯏ ꯂꯩꯇꯦꯅꯦꯍꯦ ꯊꯣꯡꯕꯤꯅꯤꯡꯉꯥꯏ ꯃꯤ ꯂꯩꯇꯦ ꯑꯗꯨꯅꯤꯅꯦ ꯏꯇꯣꯝꯇ ꯊꯣꯡꯉꯦ ꯇꯣꯝꯗ ꯏꯁꯤꯡ ꯐꯨꯠꯂꯦ ꯎꯝ ꯅꯣꯏꯗꯤ ꯃꯤꯅ ꯊꯣ
ꯏꯇꯣꯞꯇ ꯁꯦꯝꯕꯅ ꯍꯥꯎꯕꯅꯦꯗ ꯍꯥ
ꯅꯣꯏꯒꯤꯗꯤ ꯃꯤꯅ ꯊꯣꯡꯕꯤꯕ ꯃꯥꯜꯂꯦ
ꯅꯠꯇꯦꯗ ꯑꯈꯣꯏꯁꯨ ꯑꯈꯣꯏꯅ ꯊꯣꯡꯕꯅꯤꯗ ꯀꯩꯅꯣ
ꯏꯇꯣꯝꯇ ꯊꯣꯡꯕꯅ ꯍꯥꯎꯕꯅꯦ ꯍꯥ
ꯔꯤꯀꯥꯟꯖꯤ ꯑꯍꯩꯗꯤ ꯏꯇꯣꯝꯗ ꯊꯣꯡꯔꯗꯤ ꯆꯥꯅꯤꯡꯗꯦꯗ ꯃꯤꯅ ꯊꯣꯡꯕꯗꯣ ꯑꯩꯒꯤꯗꯃꯛꯇ ꯌꯥꯝ ꯍꯥꯎ ꯋꯣꯏ ꯌꯥꯝ ꯆꯥ ꯏꯇꯣꯝꯗ ꯊꯣꯡꯔꯗꯤ ꯆꯥꯁꯨ ꯆꯥꯅꯤꯡꯗꯦ ꯌꯦꯡ ꯁꯨ ꯌꯦꯡꯅꯤꯡꯗꯦ ꯌꯣꯠ ꯌꯣꯠꯁꯨ ꯌꯣꯠꯅꯤꯡꯗꯦ ꯑꯦ ꯑꯩꯒꯤ ꯑꯩꯒꯤ ꯑꯣꯄꯤꯅ꯭ꯌꯟ ꯅꯦꯗ ꯍꯜꯂꯦꯗꯅꯒꯣ ꯃꯤ ꯈ꯭ꯔꯗꯤ ꯃꯥꯅ ꯊꯣꯡꯕ ꯆꯥꯅꯤꯡꯉꯦ ꯑꯩꯗꯤ ꯃꯤꯅ ꯊꯣꯡꯕꯗꯤ ꯌꯥꯝ ꯆꯥꯅꯤꯡꯉꯦ ꯑꯩꯅ ꯊꯣꯡꯕꯗꯤ ꯆꯥꯅꯤꯡꯗ꯭ꯔꯦ ꯎꯝ
ꯑꯩꯗꯤ ꯑꯩꯅ ꯊꯣꯡꯕꯅ ꯈ꯭ꯋꯥꯏꯗꯒꯤ ꯍꯥꯎꯋꯦ
ꯕꯤꯔꯣ ꯑꯣꯏꯅ ꯏꯁꯥ ꯏꯁꯥ ꯍꯣꯏꯗ ꯑꯗꯨꯃꯥꯏꯅ ꯑꯣ ꯍꯣ ꯑꯁ ꯐꯥꯔꯦ ꯐꯥꯔꯦ ꯑꯗꯣ ꯆꯥꯛꯁꯨ ꯆꯥ ꯇꯣꯛꯈ꯭ꯔꯦ ꯃꯤ ꯈꯣꯏꯗꯤ ꯆꯥꯛ ꯊꯣꯡꯔꯤꯌꯦ ꯀꯩꯁꯨ ꯇꯧꯗ꯭ꯔꯤ ꯗꯨꯅꯤꯅ ꯅꯣꯏꯅ ꯌꯦꯟꯁꯥ ꯆꯥꯔꯦ ꯅꯔꯥꯡꯗꯤ ꯀ꯭ꯔꯤ ꯆꯥꯕ
ꯀꯥꯎꯔꯦ ꯍ
ꯑ ꯄꯧꯔꯦ
ꯍꯥꯎꯈ꯭ꯔꯦ ꯉꯔꯥꯡꯒꯤ ꯏꯟꯁꯥꯡ ꯎꯝ
ꯑꯍꯣ ꯍ ꯅꯪꯒꯤ ꯃꯦꯃꯣꯔꯤꯁꯤꯗꯤꯕ ꯄꯨꯔꯥ ꯀꯦꯕꯤꯅꯤꯅꯦꯍꯦ ꯀꯤꯒꯥꯕ ꯕꯒꯤ ꯑꯦꯝ ꯕꯤꯁꯨ ꯅꯠꯇꯦꯕ
ꯃꯦꯃꯣꯔꯤ ꯏꯁ ꯅꯣꯠ ꯃꯦꯃꯣꯔꯤꯡ꯫
ꯑ ꯅꯠꯇ꯭ꯔꯣꯕ ꯇꯧꯔꯤꯁꯦ꯫
ꯎꯝ꯫
ꯇꯨꯝꯗ꯭ꯔꯦꯕ꯫
ꯎꯝ꯫
ꯏꯁ ꯅꯣꯏ ꯂꯥꯏꯔꯤꯛ ꯄꯥꯃꯟꯕꯒꯤꯅꯦ ꯑꯗꯣ꯫
ꯂꯥꯏꯔꯤꯛꯗꯤ ꯄꯥꯗ꯭ꯔꯦꯗ꯫
ꯂꯥꯏꯔꯤꯛ ꯄꯥꯗ꯭ꯔꯕꯣ꯫
ꯂꯥꯏꯔꯤꯛ ꯄꯥꯕꯗꯤ
ꯇꯧꯔꯦꯕ꯫ ꯕꯤꯖꯤꯅꯦꯁ ꯇꯧꯔꯦ ꯕꯍꯥ꯫
ꯕꯤꯖꯤꯅꯦꯁ ꯀꯟꯅ ꯆꯠꯅꯔꯤ ꯎꯝ ꯕꯤꯖꯤꯅꯦꯁ ꯀꯟꯅ ꯆꯠ
ꯑꯦꯍ ꯕꯤꯖꯤꯅꯦꯁꯁꯦ ꯕꯤꯖꯤꯅꯦꯁꯀꯤ ꯄꯩꯁꯥ ꯇꯥꯟꯕ ꯃꯑꯣꯡꯁꯦ ꯌꯥꯏ ꯌꯥꯏ ꯌꯥꯏ ꯌꯥꯏ ꯀ꯭ꯔꯝ ꯀ꯭ꯔꯝꯕ ꯕꯤꯖꯤꯅꯦꯁ ꯅꯣ ꯅꯣꯏꯒꯤ ꯕꯤꯖꯤꯅꯦꯁ
ꯈꯪꯗꯦꯗ ꯌꯥꯝꯃꯦꯗ꯫
ꯑꯩꯈꯣꯏꯗꯤ ꯑꯩꯈꯣꯏꯗꯤ ꯕꯤꯖꯤꯅꯦꯁ ꯇꯧ ꯐꯝꯁꯨ ꯈꯪꯗꯦ ꯆꯥꯐꯝꯁꯨ ꯈꯪꯗꯦ ꯑꯁ꯫ ꯅꯪ ꯁꯤꯡꯖꯨ ꯌꯥꯝ ꯆꯥꯒꯜꯂꯦ ꯍꯥꯏꯅ ꯄꯥꯎ ꯇꯥꯏꯅꯦ꯫
ꯍꯥ ꯍꯥ꯫ ꯀꯔꯤꯕ꯫
ꯄꯥꯎ ꯇꯥꯏꯌꯦꯕ꯫
ꯁꯥꯗꯦꯗ꯫
ꯁꯤꯡꯖꯨ ꯌꯥꯝ ꯆꯥꯒꯜꯂꯦ ꯍꯥꯏꯅ
ꯆꯥꯗꯦꯕ ꯑꯗꯣ ꯆꯥꯗꯦꯕ꯫ ꯆꯥꯗꯦꯕ꯫
ꯑꯣ ꯍꯣ ꯑꯗꯨꯗꯤ ꯑꯩ ꯈꯪꯉꯦ ꯈꯪꯉꯦ ꯌꯥꯔꯦ ꯌꯥꯔꯦ ꯆꯥꯗꯦꯕ ꯍꯥꯏꯕꯗꯣ ꯑꯝ ꯑꯣ ꯁꯤꯡꯖꯨ ꯆꯥꯕꯗ ꯍꯛꯆꯥꯡ ꯐ ꯌꯥꯗꯦ ꯍꯥꯏꯕ ꯃꯤꯁꯤꯗꯤ
ꯎꯝ ꯑꯩꯗꯤ ꯑꯗꯨꯝ ꯂꯩ ꯂꯩꯕ ꯆꯥꯏꯌꯦ꯫
ꯎꯝ꯫
ꯇꯤꯟꯒꯨꯝꯕ ꯕꯨꯖꯤꯌꯥꯒꯨꯝꯕ ꯆꯥꯕ꯭ꯔꯣꯕ꯫
ꯇꯆꯥ ꯍꯥ ꯍꯥ ꯍꯥ꯫
ꯇꯧꯗ꯭ꯔꯦꯕ ꯅꯪꯁꯦ꯫
ꯎꯝ꯫
ꯑꯁ ꯐꯩ ꯐꯩ ꯐꯩ ꯅꯣꯏꯅ ꯑꯗꯨꯝ ꯇꯧꯔꯕꯅꯤꯅ
ꯑꯦ ꯑꯗꯨꯅꯦꯗ꯫ ꯀꯝꯄ꯭ꯂꯦꯟ ꯇꯧꯅꯤꯡꯉꯥꯏ ꯂꯩꯇꯦꯗ ꯑꯂꯩ ꯑꯂꯩꯕ ꯑꯐꯪ ꯑꯐꯪꯕ ꯆꯥꯒꯗꯧꯔꯤꯅꯦ
ꯍꯣꯏꯅꯦ ꯑꯐꯪ ꯐꯪꯕꯗꯣ ꯍꯦꯛꯇ ꯆꯥꯕꯅꯦꯅꯦ
ꯍꯟꯗꯛ ꯃꯔꯛꯁꯦ ꯑꯁ ꯌꯥꯝ ꯁꯥꯏꯀꯣ
ꯎꯝ ꯎꯝ ꯑꯩꯈꯣꯏꯗꯗꯤ ꯁꯥꯗꯩ ꯅꯣꯡ ꯆꯨꯑꯦ
ꯀꯔꯤꯅꯣ ꯅꯣꯏ
ꯍꯝ ꯀꯔꯤꯅꯣ
ꯑꯩꯈꯣꯏꯗꯤ ꯅꯣꯡ ꯆꯨꯕꯗ ꯅꯠꯇꯦ ꯑꯩꯈꯣꯏꯗꯤ ꯑꯩꯈꯣꯏ ꯃꯐꯝꯗꯨꯗꯤ ꯃꯔꯛ ꯃꯔꯛꯇ ꯌꯥꯝ ꯐꯥꯔꯦ ꯌꯥꯝ ꯐꯥꯔꯦ ꯑꯗꯨ
ꯅꯣꯡ ꯆꯨꯃꯥꯟ
ꯏꯟꯁꯥꯡ ꯅꯥꯄꯤ ꯃꯨꯁꯔꯨꯝꯒꯨꯝꯕ ꯌꯥꯝ ꯊꯣꯛꯂꯝꯂꯅꯤ
ꯈꯪꯗꯦ ꯑꯩꯗꯤ ꯑꯗꯨꯒꯨꯝꯕꯗꯤ
ꯑꯩꯈꯣꯏ ꯔꯣꯝꯗꯤ
ꯐꯩꯅꯥ ꯍꯟꯗꯛꯁꯨ
ꯍꯣꯏ ꯍꯣꯏ ꯍꯣꯏ ꯍꯟꯗꯛꯇꯤ ꯇꯥꯗꯦ ꯗꯤꯁꯦꯝꯕꯔꯕꯧ ꯑꯗꯨꯋꯥꯏ ꯇꯥꯏꯌꯦ ꯅꯣꯕꯦꯝꯕꯔ ꯗꯤꯁꯦꯝꯕꯔ ꯗꯤꯁꯦꯝꯕꯔ ꯖꯅꯋꯥꯔꯤꯒꯤ ꯃꯌꯥꯏ ꯗꯨꯗꯥ ꯇꯥ
ꯑꯣ
ꯀꯩ ꯇꯧꯕꯤꯔꯣ
ꯀꯔꯤ ꯇꯧꯈꯤꯅꯤꯗꯥ
ꯏꯁ ꯇꯜꯂꯦꯒꯣ ꯏꯁꯇꯥꯔ ꯌꯥꯝ ꯂꯩꯕ ꯃꯥꯜꯂꯦꯀꯣ
ꯍꯥꯥ
ꯂꯝꯌꯥꯟꯕ ꯃꯥꯜꯂꯦꯕ ꯎꯝ
ꯌꯥꯝꯕꯅꯦ ꯌꯥꯝꯕꯅꯦ
ꯎꯝ ꯑꯗꯣ ꯐꯨꯠꯕꯣꯜꯒꯤ ꯌꯦꯡꯕ꯭ꯔꯣꯕꯥ ꯍꯟꯗꯛ ꯃꯥꯔꯛ ꯁꯦ
ꯍꯥ ꯍꯥ ꯍꯥ ꯇꯥꯗꯦ ꯑꯃꯨꯛꯀ ꯍꯥꯏꯈꯤꯌꯣ ꯌꯦꯡꯗꯦ
ꯋꯥꯔꯜ ꯀꯞ
ꯌꯦꯡꯗꯦꯕ ꯌꯦꯡꯗꯦꯕ
ꯋꯥꯔ꯭ꯜ ꯀꯞ ꯌꯦꯡꯗꯕꯁꯦ ꯅꯪꯅ ꯑꯅꯤꯁꯨ
ꯎꯝ ꯎꯝ ꯌꯦꯡꯗꯕ ꯌꯥꯝ ꯅꯩꯌꯦ
ꯍꯣꯏ ꯍꯣꯏ
ꯎꯝ ꯎꯝ ꯎꯝ ꯄꯨꯔꯤꯠ ꯄꯧ
ꯎ
ꯑꯗꯣ ꯀꯔꯝꯕ ꯇꯤꯝꯁꯦ ꯁꯞꯄꯣꯔꯠ ꯇꯧꯕꯅꯣꯅ
ꯍ
ꯀꯔꯝꯕ ꯇꯤꯝ ꯁꯞꯄꯣꯔꯠ ꯇꯧꯔꯤꯅꯣ
ꯑꯁ ꯋꯥꯔꯜ ꯀꯞꯁꯨ ꯌꯦꯡꯗꯕꯗꯣ ꯁꯞꯄꯣꯔꯠ ꯇꯧꯕꯁꯨ ꯂꯩꯇꯦꯗ
ꯍꯥꯥ ꯑꯣꯏ ꯃꯇꯝ ꯂꯩꯇꯦ ꯇꯥ ꯋꯥꯜ ꯀꯞ ꯌꯦꯡꯅꯤꯡꯉꯥꯏ
ꯎꯝ ꯍ
ꯅꯣꯏꯗꯤ ꯆꯥꯛ ꯊꯦꯡꯅꯥ ꯆꯥꯏꯅ
ꯍꯣꯏ ꯑꯩꯈꯣꯏꯗꯤ ꯆꯥꯛ ꯊꯦꯡꯅ ꯆꯥꯏ ꯃꯍꯧꯁꯥꯅꯦꯗ ꯊꯦꯡꯅ ꯆꯥꯕꯅꯕꯣꯅꯦ ꯆꯥꯛꯁꯦ ꯐꯠꯖꯅ ꯂꯝꯂꯒꯣ ꯐꯠꯖꯅ ꯆꯥꯕꯗꯨꯅ ꯌꯥꯝꯅ ꯍꯛꯆꯥꯡ ꯐꯕꯅꯦꯕ ꯀꯥꯟꯅꯕꯅꯦꯕ ꯆꯥꯅꯤ
ꯎꯝ
ꯅꯤꯡꯕꯒꯨꯝ ꯂꯥꯝꯗꯕꯒꯨꯝ ꯆꯥꯕꯗ ꯑꯗꯨ ꯌꯥꯗꯔꯦ ꯍꯟꯗ꯭ꯔꯦꯠ ꯄꯥꯔꯁꯦꯟꯅꯦ ꯍꯥꯏꯕ ꯃꯇꯝꯁꯦ ꯇꯛ ꯆꯁꯤꯡꯒꯗꯧꯔꯤꯅꯤ ꯑꯣ
ꯆꯥꯃꯜꯂꯗꯤ ꯐꯠꯇꯕꯅꯦ ꯀꯣ
ꯍꯥꯥ
ꯆꯥꯃꯜꯂꯁꯨ ꯐꯠꯇꯅꯕꯅꯦꯕ
ꯆꯛꯁꯤ ꯌꯥꯝ
ꯑ
ꯍꯣꯏꯗꯥ ꯑꯗꯨꯝ ꯆꯥꯕ ꯌꯥꯏꯅꯦꯀꯣ ꯄ꯭ꯂꯦꯠ ꯑꯍꯨꯝꯅꯦ ꯑꯗꯨꯝ ꯆꯥꯏ ꯄ꯭ꯂꯦꯠ ꯑꯍꯨꯝꯗꯤ ꯑꯗꯨꯝ ꯆꯥꯏꯗ ꯅꯛꯇꯦ ꯄ꯭ꯂꯦꯠꯇꯨꯁꯨ ꯃꯆꯥꯗꯤ ꯅꯠꯇꯦ ꯈꯔ ꯆꯥꯎꯔꯦ
ꯄ꯭ꯂꯦꯠ ꯑꯍꯨꯝꯗꯤ ꯌꯥꯝꯗꯕꯅꯦꯕ ꯍꯥ
ꯅꯥ ꯍꯥꯞꯂꯒ ꯂꯥꯁꯇꯥ ꯆꯣꯛ ꯌꯥꯝ ꯍꯥꯞꯆꯤꯟꯈꯤꯕ ꯋꯥꯅꯦꯗ
ꯑꯥ
ꯍꯩꯌꯦ ꯀꯩꯉꯥꯗ
ꯎꯝ
ꯀꯗꯥꯏ ꯆꯠꯀꯅꯤ ꯉꯁꯤꯗꯤ
ꯀꯔꯤ ꯀꯔꯤ ꯇꯧꯕ꯭ꯔꯣ
ꯃꯁꯤ ꯎꯀꯦ ꯎꯆꯦꯛ ꯀꯞꯄ ꯆꯠꯀꯦ ꯌꯦꯟꯁꯥꯡ ꯊꯤꯕ ꯆꯠꯀꯦ ꯃꯨꯁꯔꯨꯝ ꯊꯤꯒꯦ ꯑ ꯑꯗꯨꯒ ꯑꯗꯩ
ꯑꯩꯅ ꯆꯤꯡꯗ ꯂꯩꯕ
ꯀ ꯂꯩꯕ ꯑꯗꯨ ꯄꯨꯔꯛꯀꯅꯤ ꯑꯗꯨꯝ ꯌꯣꯟꯒꯅꯤ
ꯑꯣ ꯐꯂꯦ
ꯁꯣꯟꯒꯅꯤ ꯃꯨꯁꯔꯨꯝꯁꯨ ꯊꯤꯒꯅꯤ ꯏꯟꯁꯥꯡ ꯂꯣꯏ ꯌꯣꯟꯒꯅꯤ ꯄꯤꯒꯦ ꯄꯣꯠꯆꯩ ꯑꯍꯥꯎ ꯑꯍꯥꯎꯕꯁꯨ
ꯐꯥꯔꯦꯅꯦ
ꯆꯥꯁꯅꯨ
ꯏꯝꯐꯥꯜ ꯅꯠꯇꯕ ꯄꯣꯠ ꯄꯣꯠꯆꯩ ꯐꯥꯔꯗꯤ ꯁꯨꯃꯥꯏꯅ ꯅꯨꯡꯁꯤꯅ ꯍꯤꯡꯅꯔꯛꯀꯗꯧꯔꯤꯅꯤꯅꯦꯍꯦ
ꯌꯥꯝ ꯐꯩꯅ ꯆꯤꯡꯗ ꯂꯩꯕꯗꯤ
ꯌꯥꯝ ꯐꯩꯌꯦꯕ ꯆꯤꯡꯗ ꯂꯩꯕꯗꯤ
ꯍꯣꯏꯗ ꯍꯣꯏꯗ ꯑꯗꯣ ꯅꯣꯏꯅ ꯅꯨꯡꯉꯥꯏꯔꯝ꯭ꯔꯅꯤꯅ
ꯑꯩꯈꯣꯏꯁꯨ ꯇꯝꯄꯥꯛꯃꯛꯇꯤ ꯅꯠꯇꯦꯗ ꯇꯝꯄꯥꯛꯅꯦ ꯍꯥꯏꯅꯤꯡꯉꯥꯏꯁꯨ ꯂꯩꯇꯦ ꯑꯗꯨꯝ ꯇꯥꯎꯟ ꯑꯣꯏꯔꯦ ꯍꯥꯏ
ꯍꯣꯏ ꯍꯣꯏ ꯐꯔꯦ ꯐꯔꯦ
ꯆꯤꯡ
ꯆꯤꯡ ꯍꯥꯏꯔꯗꯤ ꯆꯤꯡꯅꯦ ꯇꯧꯒꯅꯣ
ꯐꯔꯗꯔꯗꯣ ꯀꯩꯅꯣ
ꯆꯝꯕ
ꯑꯣꯔꯒꯥꯅꯤꯛ ꯉꯥꯛꯇ
ꯑꯣꯏꯔꯅꯤ ꯑꯣꯔꯒꯅꯤꯛ ꯉꯥꯛ
ꯑꯗꯣ ꯑꯣꯔꯒꯥꯅꯤꯛ ꯉꯥꯛꯇ ꯐꯔꯦꯕ
ꯑꯣꯔꯒꯥꯅꯤꯛꯛꯇ ꯑꯣꯔꯒꯥꯅꯤꯛꯇ ꯉꯥꯏꯔꯦ ꯍꯥ
ꯁꯤꯅꯥ ꯏꯁꯛꯁꯨ ꯀꯣꯔꯤꯌꯟ ꯎꯄꯥꯒꯨꯝꯅ ꯆꯠꯂꯤ ꯀꯣ ꯀꯥꯏ ꯃꯤꯍꯦ ꯍꯣꯏ ꯎꯄꯥꯗꯤ ꯀꯠꯆꯥꯅꯤꯅꯦ ꯑꯩꯈꯣꯏ ꯈꯣꯏꯁꯦ ꯁꯥꯕꯤꯁꯤꯡꯅꯒ ꯁꯛ ꯐꯖꯕꯃꯟ ꯎꯄꯥꯒ ꯀꯧꯅꯤꯡꯗꯦ
ꯎꯝ ꯐꯔꯝꯅꯤ ꯑꯣꯏꯔꯝꯅꯤ ꯍꯥꯏꯔꯝꯅꯦ
ꯇꯨꯡꯀꯨꯞ ꯃꯤꯛꯁ ꯇꯧꯔꯒ ꯈꯣꯒ꯭ꯔꯥꯛꯒꯔꯞꯄꯅꯤ ꯑꯩꯅꯥꯀꯣ ꯎꯄꯥꯏ ꯂꯩꯇꯦ ꯄꯥꯏ ꯂꯩ
ꯎꯄꯥꯏ ꯂꯩꯇꯦ
ꯏꯁꯃꯥꯔꯠ ꯇꯕ ꯁꯥꯟꯅꯕ ꯍꯥꯏꯕꯅ ꯃꯦꯁꯤ ꯆꯨꯝꯅ ꯍꯥꯏꯌꯨ ꯎꯄꯥꯏ ꯂꯩꯅꯤ
ꯃꯦꯁꯤꯗꯤ ꯃꯦꯁꯤꯗꯤ ꯍꯥꯏꯔꯨꯅꯨꯗꯥ ꯀꯔꯤ ꯇ ꯀꯩꯁꯨ ꯇꯧꯔꯣꯏꯗ ꯑꯗꯨꯝ ꯌꯨꯝꯗ ꯂꯩꯒꯅꯤ ꯑꯉꯥꯡ ꯁꯦꯟꯅꯔꯒ